ꯑꯥ ꯇꯥꯔꯦ ꯇꯥꯔꯦ꯫ ꯀꯩꯗꯧꯔꯝꯃꯤꯅꯣ ꯁꯣꯝꯕꯨ꯫
ꯃꯣꯃꯣ ꯆꯥꯔꯝꯕ꯫
ꯑꯣ ꯑꯣ ꯃꯣꯃꯣꯁꯦ ꯏꯁꯥꯅ ꯁꯦꯝꯖꯩꯔꯣ ꯀꯃꯥꯏꯅ ꯇꯧꯕꯤꯔꯤꯅꯣ꯫
ꯑꯧ ꯏꯁꯥꯅ ꯏꯁꯥꯅ ꯁꯦꯝꯃꯤꯅꯦ꯫
ꯑꯣ ꯑꯣ ꯀꯔꯤ ꯃꯣꯃꯣ ꯑꯣꯏꯗꯣꯏꯅꯣ ꯚꯦꯖꯤꯇꯦꯕꯜ ꯃꯣꯃꯣ ꯑꯣꯏꯗꯣꯏꯔꯥ꯫ ꯅꯠꯇ꯭ꯔꯒ ꯁꯥꯒꯨꯝꯕ ꯉꯥꯒꯨꯝꯕ꯫ ꯑꯗꯨꯒꯨꯝꯕꯒꯤ ꯑꯣꯏꯗꯣꯏꯔꯥ ꯀꯃꯥꯏꯅ ꯇꯧꯕ ꯃꯣꯃꯣꯅꯣ꯫
ꯌꯦꯟꯗꯣ꯫
ꯑꯥ꯫
ꯌꯦꯟꯁꯨ ꯑꯗꯒꯤꯗꯤ ꯀꯩꯅꯣ꯫ ꯃꯅꯥ ꯃꯁꯤꯡꯉꯩꯁꯨ ꯚꯦꯖꯤꯇꯦꯕꯜꯁꯨ꯫ ꯑꯗꯨꯒ ꯃꯤꯛꯁ ꯇꯧꯔꯒ ꯁꯦꯝꯕ ꯃꯣꯃꯣ ꯑꯣꯏꯗꯨꯣꯏꯅꯦ꯫
ꯃꯣꯃꯣ ꯁꯦꯝꯕꯁꯦ ꯄ꯭ꯔꯣꯁꯦꯁꯁꯦ ꯀꯃꯥꯏꯅ ꯇꯧꯕꯤꯒꯦ꯫
ꯃꯣꯃꯣ ꯁꯦꯝꯕꯁꯦ ꯌꯥꯝꯗꯣ꯫ ꯌꯥꯝꯅꯦ ꯑ ꯌꯥꯝ ꯈꯪꯕꯤꯕ꯭ꯔꯥ꯫
ꯑꯧ ꯈꯪꯖꯩꯌꯦ ꯌꯥꯝ ꯍꯥꯏꯁꯦ ꯆꯦꯡꯗꯒꯤ ꯁꯨꯕꯗꯣ ꯑꯣꯏꯗꯣꯏ ꯅꯠꯇ꯭ꯔꯣ꯫
ꯑꯥ ꯅꯠꯇꯦ ꯒꯦꯍꯨꯗꯣ꯫
ꯑꯣ ꯑꯣ ꯑꯧ ꯈꯪꯉꯦ ꯈꯪꯉꯦ꯫
ꯑꯥ꯫ ꯑꯗꯨꯗꯣ ꯑꯗꯨꯗꯒꯤ ꯑꯗꯨꯒꯤ ꯑꯗꯨꯝ ꯗꯨꯀꯥꯟꯗꯒ ꯌꯣꯟꯅꯕꯗꯣ ꯌꯥꯝꯑꯅ꯫
ꯑꯥ꯫
ꯑꯗꯨꯒ꯫
ꯑꯥ꯫
ꯑꯗꯨꯒ ꯑꯗꯨꯗꯣ ꯑꯗꯨꯝ ꯇꯣꯠꯈꯥꯏꯔꯅꯤꯗꯅ꯫ ꯏꯁꯤꯡ ꯈꯔ ꯍꯥꯞꯄꯒ ꯍꯥꯏꯗꯤ ꯑꯃ ꯇꯟ꯫ ꯇꯟ ꯇꯣꯠꯄꯗꯧꯅ ꯍꯥꯏꯗꯤ ꯗꯨꯀꯥꯟꯗꯒ ꯇꯟ ꯍꯣꯇꯦꯜꯗꯒ ꯇꯣꯠꯄ ꯇꯟꯗꯣ꯫
ꯑꯥ꯫
ꯑꯗꯨꯃꯥꯏꯅ ꯇꯣꯠꯂꯅꯤꯗꯅ꯫
ꯑꯧ꯫
ꯑꯗꯨꯒ ꯑꯗꯨꯝ ꯇꯛꯑꯅꯤ ꯍꯥꯏꯗꯤ ꯑ꯫ ꯐꯖꯅ ꯃꯨꯟꯅꯗꯤ ꯇꯣꯠꯇꯣꯏꯅꯦꯕ ꯍꯥꯏꯗꯤ ꯀꯨꯏꯅ ꯇꯣꯠꯂꯅꯤꯕ꯫
ꯑꯣ ꯍꯥꯏꯗꯤ ꯖꯥꯝ ꯖꯥꯝꯗꯨꯒ ꯌꯥꯝꯗꯨꯒ꯫ ꯑꯇꯥꯗꯨꯒ ꯃꯤꯛꯁ ꯇꯧꯕꯗꯣ ꯍꯥꯏꯕꯗꯤ ꯃꯨꯟꯅꯕꯀꯣ꯫
ꯍꯥꯏꯗꯤ ꯏꯁꯤꯡ ꯈꯔ ꯍꯥꯞꯄꯒ ꯇꯣꯠꯇꯨꯅꯦꯕ ꯑꯗꯨꯗ ꯊꯥꯎ ꯊꯥꯎ ꯍꯥꯞꯇꯕꯗ ꯒꯤ ꯈꯤꯇꯪ꯫ ꯅꯪ ꯍꯥꯞꯄꯁꯤꯗ ꯑꯩ ꯈꯔ ꯊꯣꯠꯇꯣꯛꯅꯕ
ꯎꯝ
ꯑꯗꯨꯒ ꯇꯣꯠꯂꯅꯤꯗꯅ
ꯑꯧ
ꯑꯗꯨꯒ ꯑꯃ ꯇꯪ ꯇꯛꯄꯗꯧꯅ ꯃꯆꯥ ꯃꯆꯥ ꯄꯤꯁ ꯄꯤꯁꯁꯦ
ꯑꯥꯎ
ꯀꯩꯅꯣ ꯎꯝ ꯃꯇꯨꯝ ꯃꯇꯨꯝ ꯃꯆꯥ ꯃꯆꯥ ꯇꯥꯊꯣꯛꯑꯅꯤꯕ
ꯑꯥ
ꯑꯗꯨꯒ ꯑꯗꯨ ꯇꯥꯊꯣꯛꯄꯗꯣ ꯑꯃꯨꯛ ꯇꯟ ꯇꯛꯄꯗꯧꯅ ꯇꯛꯑꯅꯤꯗꯅ ꯔꯥꯎꯟ ꯁꯦꯞꯇ ꯍꯥꯏꯗꯤ ꯑꯗꯨꯝ ꯄꯥꯛꯅ ꯍꯥꯏꯗꯤ ꯇꯟꯗꯧꯅ ꯇꯛꯑꯁꯨ ꯌꯥꯏꯑꯕꯀꯣ ꯑꯗꯨꯒ ꯀꯩꯅꯣꯒꯨꯝꯕ ꯑꯩꯈꯣꯏꯗꯤ ꯍꯩꯖꯗꯕꯅꯤꯅ ꯔꯥꯎꯟ ꯃꯆꯥ ꯃꯆꯥꯗꯣꯗꯤ ꯁꯦꯞ ꯍꯦꯛꯇ ꯇꯥꯗꯦꯕ ꯇꯛꯄꯗꯣ ꯑꯗꯨꯅ ꯒꯤꯂꯥꯁꯀꯨꯝꯕꯗ ꯈꯔ ꯆꯥꯎꯕꯗ ꯔꯥꯎꯟ ꯃꯆꯥ ꯑꯗꯨꯒꯨꯝꯕꯗꯣ
ꯑꯥꯎ
ꯑꯗꯨꯗꯨꯅ ꯭ꯂꯥꯁꯇꯨꯅ ꯅꯝꯁꯤꯜꯂꯅꯤꯗꯅ ꯔꯥꯎꯟ ꯔꯥꯎꯟꯗꯨꯗꯇꯄꯥꯛ
ꯑ ꯑꯥ
ꯕ꯭ꯔꯥꯎꯟ ꯃꯆꯥ ꯑꯣꯏꯔꯦꯗꯅ ꯍꯧꯖꯤꯛꯇꯟ ꯃꯆꯥ ꯃꯆꯥ ꯃꯥꯜꯂꯦꯅ
ꯑꯥꯎ
ꯑꯩꯅ ꯍꯥꯏꯔꯤꯁꯦ ꯒ꯭ꯌꯥꯟ ꯇꯥꯕꯤꯕ꯭ꯔꯥ
ꯑꯧ ꯇꯥꯖꯩ ꯇꯥꯖꯩ
ꯑ ꯑꯗꯨꯃꯥꯏꯅ ꯑꯗꯨꯒ ꯀꯩꯅꯣ ꯑꯗꯨꯒꯤ ꯃꯆꯥ ꯃꯆꯥꯗꯣ ꯑꯗꯨꯗꯨꯃꯥꯏꯅ ꯇꯛꯊꯣꯛꯑꯒ ꯊꯝꯃꯅꯤ ꯇꯛꯊꯣꯛ ꯑꯅꯤ ꯍꯥꯏꯗꯤ ꯐꯅꯌꯥꯝꯁꯦ ꯑꯩꯈꯣꯏꯅ ꯄꯥꯝꯃꯤꯕ ꯃꯃꯣ ꯃꯁꯤꯡꯗꯨꯒꯤ ꯃꯇꯨꯡ ꯏ ꯃꯇꯨꯡꯏꯟꯅ ꯇꯧꯊꯣꯛꯑꯅꯦꯕ
ꯑꯥꯎ
ꯑꯗꯨꯒ ꯃꯥꯥꯏ ꯆꯪꯒꯗꯕ ꯃꯅꯨꯡꯗ ꯍꯥꯞꯄꯗ ꯃꯌꯥꯝ ꯆꯪꯉꯤꯗꯅ
ꯑꯥꯎ
ꯑꯗꯨꯗ ꯃꯍꯥꯎ ꯂꯩꯅꯕ ꯑꯩꯈꯣꯏꯅ ꯑꯍꯥꯟꯕꯗ ꯊꯥꯎ ꯉꯥꯎꯊꯣꯛꯑꯅꯤꯕ ꯍꯤꯡꯅ ꯍꯥꯞꯄꯁꯨ ꯌꯥꯏꯑꯕꯀꯣ
ꯎꯝ
ꯑꯗꯣ ꯎꯝ ꯍꯥꯟꯅ ꯊꯥꯎ ꯍꯧꯧꯗ꯭ꯔꯤ ꯀꯥꯟꯁꯤꯗ ꯑꯩꯈꯣꯏꯅ ꯍꯥꯞꯇꯧꯕ ꯍꯥꯏꯗꯤ ꯇꯤꯜꯍꯧ ꯑꯣꯔ ꯁꯤꯡ ꯆꯅꯝ ꯑꯗꯒꯤꯗꯤ ꯃꯔꯣꯏꯒꯤ ꯃꯅꯥ ꯀꯩꯀꯥꯏꯗꯣ ꯐꯖꯅ ꯀꯨꯞꯅ ꯁꯣꯏꯗꯣꯛꯑꯅꯤꯕ ꯍꯥꯏꯗꯤ ꯀꯨꯞꯅ ꯌꯥꯝ ꯄꯤꯛꯅ
ꯑꯗꯨꯒ ꯑꯗꯨꯝ ꯀꯣꯕꯤ ꯍꯥꯞꯅꯤꯡꯉꯁꯨ ꯌꯥꯏ ꯀꯣꯕꯤ ꯀꯩꯀꯥꯗꯨꯁꯨ ꯂꯣꯏꯅ ꯀꯨꯞꯅ ꯁꯣꯏꯗꯣꯛꯑꯅꯤ
ꯑꯗꯨꯗꯒꯤꯗꯤ ꯀꯩꯅꯣ ꯒꯖꯔ ꯒꯖꯔ ꯍꯥꯞꯄ ꯌꯥꯏ ꯑꯗꯨꯗꯒꯤꯗꯤ ꯌꯦꯟ ꯍꯥꯞꯅꯤꯡꯉꯁꯨ ꯌꯦꯟꯗꯨꯁꯨ ꯑꯩꯈꯣꯏꯅ ꯄꯤꯛꯅ ꯁꯣꯏꯗꯣꯏꯅꯦꯕ
ꯑꯥꯎ
ꯑꯗꯣ ꯃꯈꯟ ꯃꯈꯟꯅꯦꯦꯕꯀꯣ ꯃꯌꯥꯝ ꯃꯈꯟ ꯃꯈꯟ ꯊꯣꯡꯅꯩꯌꯦꯕꯀꯣ ꯍꯥꯏꯗꯤ ꯗꯤꯖꯥꯏꯟ ꯗꯤꯖꯥꯏꯟ ꯃꯤ ꯑꯃꯒ ꯃꯤ ꯑꯃꯒ ꯍꯧꯕ ꯃꯑꯣꯡ ꯃꯥꯟꯅꯗꯦ ꯁꯤꯅ ꯑꯩ ꯉꯁꯤ ꯍꯧꯈꯤꯕ ꯃꯑꯣꯡꯗꯣ ꯑꯗꯨꯗꯨꯅꯦꯕ ꯍꯥꯏꯁꯦ
ꯑꯣ
ꯑꯗꯨꯒ ꯄꯤꯛꯅ ꯁꯣꯏꯗꯣꯛꯑꯦ ꯑꯗꯨꯒ ꯐꯖꯅ ꯃꯣꯏꯁꯦ ꯊꯝꯃꯅꯦꯕ ꯇꯣꯉꯥꯟꯅ ꯍꯥꯏꯗꯤ ꯃꯆꯨꯝꯗꯣ ꯉꯥꯏꯍꯥꯛ ꯈꯛꯍꯟꯕ ꯍꯥꯏꯇꯥꯔꯦꯅꯦ ꯃꯆꯨꯝ ꯇꯥꯔꯝꯕꯗꯣ
ꯑꯧ
ꯑꯗꯨ ꯑꯗꯨ ꯑꯗꯨꯒ ꯑꯩꯈꯣꯏꯅ ꯁꯨꯝꯗꯣꯛꯄꯤꯔꯦꯕ ꯐꯖꯅ ꯍꯥꯏꯗꯤ ꯃꯍꯤ ꯀꯩꯅꯣꯒꯨꯝꯕꯁꯤꯗꯤ ꯀꯣꯕꯤꯒꯨꯝꯕꯁꯤꯗꯤ ꯃꯍꯤ ꯑꯃ ꯊꯣꯛꯂꯛꯇ꯭ꯔꯥ
ꯊꯣꯛꯂꯛꯑ
ꯑꯗꯨꯗꯣ ꯐꯖꯅ ꯁꯨꯝꯗꯣꯛꯄꯤꯔꯅꯤ ꯑꯗꯨꯒ ꯇꯣꯉꯥꯟꯅ ꯊꯝꯕꯤꯔꯅꯤ ꯑꯩꯈꯣꯏꯅ ꯆꯪꯗꯕ ꯃꯆꯜ ꯃꯌꯥꯝꯗꯣ ꯑꯗꯨꯒ ꯒ꯭ꯌꯥꯁ ꯊꯥꯒꯠꯂꯅꯤ ꯑꯗꯨꯒ ꯊꯥꯎ ꯍꯩꯔꯅꯤ ꯑꯗꯨꯒ ꯇꯤꯜꯍꯧ ꯀꯩꯀꯩ ꯑꯩ ꯉꯁꯥꯏ ꯉꯥꯎ ꯑꯩꯈꯣꯏ ꯉꯥꯁꯥꯏ ꯉꯁꯥꯏ ꯇꯣꯉꯥꯟꯅ ꯊꯝꯈꯤꯕ ꯈꯩꯗꯣ
ꯎꯝ
ꯑꯗꯨꯗꯤ ꯑꯗꯨꯝ ꯇꯤꯜꯍꯧ ꯀꯩꯀꯩꯗꯨꯁꯨ ꯑꯗꯨꯝ ꯉꯧꯁꯤꯜꯂꯅꯤꯗꯕ ꯑꯗꯩ ꯁꯨꯝꯗꯣꯛꯑꯥ ꯊꯝꯒꯤꯕꯥ ꯒꯩꯗꯨꯁꯨ ꯉꯧꯁꯤꯜꯂꯅꯤ ꯗꯅ ꯑꯗꯨꯝ ꯑꯌꯥꯝꯕꯅꯗꯤ ꯀꯨꯞꯅ ꯑꯣꯏꯗꯣꯏꯅꯦꯕꯀꯣ ꯍꯥꯏꯗꯤ ꯌꯥꯔꯤꯈꯩ ꯀꯨꯞꯄꯅ ꯍꯥꯎꯋꯦꯕ ꯃꯣꯃꯣꯗꯗꯤ
ꯕ
ꯇꯥꯕꯤꯗ꯭ꯔꯕ
ꯇꯌꯦ ꯇꯥꯏꯌꯦ ꯈꯨꯄꯄꯅ ꯍꯥꯎꯏ ꯍꯥꯏꯕꯗꯣ
ꯑ ꯑꯗꯨꯒ ꯉꯧꯔꯅꯤꯕꯀꯣ ꯉꯧꯕꯗꯨꯗ ꯀꯩꯅꯣ ꯍꯥꯞꯄꯅꯤ ꯎꯝ ꯑꯗꯨꯗꯥꯏꯅ ꯈꯔ ꯃꯨꯟꯖꯜꯂꯛ ꯃꯨꯟꯖꯜꯂꯛ ꯃꯨꯟꯜꯂꯛ ꯂꯛꯄꯗꯨꯗ ꯁꯣꯌꯥ ꯁꯣꯁꯇꯣ
ꯑꯥꯎ
ꯑꯗꯨ ꯁꯣꯌꯥꯁꯣꯁꯇꯣ ꯍꯥꯞꯄꯅꯤ
ꯎꯝ
ꯑꯗꯒꯥ ꯈꯤꯇꯪ ꯑꯃꯨꯛ ꯈꯔ ꯀꯪꯁꯤꯜꯍꯜꯂꯅꯤꯕꯀꯣ ꯁꯌꯥ ꯁꯣꯏꯁ ꯃꯍꯤ ꯈꯔ ꯊꯣꯛꯂꯛ ꯂꯂ ꯀꯅꯤꯗ ꯃꯍꯤꯅꯤꯅꯦ ꯑꯗꯨ ꯈꯤꯇꯪ ꯀꯪꯁꯤꯜꯂꯒꯥ ꯊꯨꯝ ꯑꯃꯨꯛ ꯍꯥꯞꯆꯤꯜꯂꯅꯤ ꯃꯍꯥꯎ ꯂꯩꯅꯕ ꯑꯗꯨꯝ ꯑꯅ ꯍꯥꯞꯅꯤꯡꯕ ꯃꯣꯔꯣꯛ ꯀꯩꯀꯥꯒꯤ ꯑꯗꯨꯝ ꯍꯥꯞꯈ꯭ꯔꯅꯤ ꯑꯗꯨꯒ ꯑꯣꯠꯈꯥꯏꯔꯅꯤꯕꯀꯣ
ꯑꯧ
ꯑꯗꯨꯝ ꯈꯤꯇꯪ ꯀꯪꯁꯤꯜꯂꯛꯄꯒꯤ ꯑꯗꯨꯝ ꯃꯥꯇꯝ ꯑꯃ ꯂꯥꯛꯀꯅꯤꯕ ꯍꯥꯏꯗꯤ ꯎꯝ ꯃꯥ ꯑꯣ ꯃꯣꯏꯒꯤ ꯃꯅꯨꯡꯗ ꯍꯥꯔꯛꯀꯦ ꯃꯅꯝ ꯅꯨꯡꯁꯤꯕ ꯑꯃ ꯂꯥꯛꯀꯅꯤ ꯑꯗꯨꯗꯣ ꯑꯗꯨꯝ ꯑꯗꯨ ꯂꯣꯏꯔꯒ ꯊꯥꯡꯊꯕꯤꯔꯅꯤ ꯁ ꯑꯗꯨꯒ ꯈꯤꯇꯪ ꯍꯥꯏꯐꯦꯠ ꯏꯪꯍꯟꯕꯤꯔꯦꯗꯅ ꯍꯥꯏꯗꯤ ꯁꯥꯔꯒ ꯍꯥꯞꯄꯗꯨꯗꯤ ꯏꯁꯥ ꯑꯩꯈꯣꯏꯗ ꯑꯩꯈꯣꯏꯗ ꯁꯨꯝ ꯅꯨꯡꯉꯥꯏꯖꯗꯕꯗꯣ ꯁꯥꯔ ꯍꯥꯞꯄ ꯐꯕꯁꯨ ꯌꯥꯏꯑꯕꯀꯣ ꯑꯗꯨꯗ ꯑꯗꯨꯝ ꯍꯥꯏꯗꯤ ꯍꯥꯞꯐꯝ ꯍꯥꯞꯄꯗꯣ ꯈꯨꯠꯅ ꯄꯥꯏꯔ ꯍꯥꯞꯄꯗ ꯅꯨꯡꯉꯥꯏꯇꯦꯗꯅ ꯑꯣꯔ ꯏꯁꯄꯨꯟꯗ ꯍꯥꯞꯄꯁꯨꯀꯣ ꯄꯣꯛꯄꯗꯣ ꯁꯦꯝꯕꯗꯣ ꯉꯥꯏꯍꯥꯛ ꯏꯪꯍꯜꯂꯦꯗꯅ ꯑꯗꯨꯒ ꯑꯩꯅ ꯉꯁꯥꯏ ꯇꯛ ꯊꯣꯛꯑꯒ ꯊꯝꯈꯤꯕ ꯇꯟꯗꯣ ꯃꯆꯥ ꯃꯆꯥꯗꯣ
ꯑ ꯉꯁꯥꯏ ꯑꯇꯥꯒꯥ ꯌꯥꯝꯒꯥ ꯁꯨꯔꯒꯥ ꯁꯦꯝꯒꯤꯕꯗꯣ
ꯑꯗꯨꯗꯣ ꯃꯆꯥ ꯃꯆꯥꯗꯣ ꯑꯗꯨꯗꯣ ꯍꯥꯞꯆꯤꯜꯂꯅꯤ ꯑꯗꯨꯒ ꯍꯥꯏꯗꯤ ꯃꯣꯃꯣꯒꯤ ꯁꯦꯞꯇ ꯃꯈꯜ ꯃꯈꯜ ꯃꯌꯥꯝ ꯂꯩꯇ꯭ꯔꯥ
ꯑꯧ
ꯃꯇꯨꯝ ꯇꯥꯕ ꯄꯩꯕ ꯗꯤꯖꯥꯏꯟ ꯗꯤꯖꯥꯏꯟ ꯃꯌꯥꯝ ꯂꯩꯔꯦ ꯑꯗꯨꯝ ꯑꯩꯅ ꯏꯁꯥꯅ ꯄꯥꯝꯕ ꯃꯑꯣꯡꯒꯤ ꯗꯤꯖꯥꯏꯟꯗ ꯑꯗꯨꯝ ꯁꯦꯝꯕꯤꯔꯅꯤꯗꯅ ꯍꯥꯏꯗꯤ ꯃꯅꯨꯡꯗꯗꯨ ꯑꯗꯨ ꯐꯤꯜ ꯇꯧꯔꯒ ꯑꯗꯨꯒ ꯐꯖꯅ ꯂꯣꯏꯅ ꯑꯩꯅ ꯄꯥꯝꯕ ꯃꯁꯤꯡꯗꯨꯃ ꯂꯣꯏ ꯍꯥꯞꯆꯤꯜꯂꯒ ꯂꯣꯏ ꯁꯦꯝꯗꯣꯛꯑꯦ ꯁꯦꯝꯗꯣꯛꯑꯒ ꯑꯗꯨꯝ ꯊꯝ ꯄꯕꯤꯔꯅꯦꯕꯀꯣ ꯑꯗꯨꯒ ꯑꯩꯅ ꯁꯨꯞ ꯊꯛꯅꯤꯡꯕ ꯀꯩꯀꯥ ꯌꯥꯔ ꯁꯨꯞꯀꯤꯁꯦ ꯃꯈꯥ ꯃꯊꯪꯗ ꯑꯃꯨꯛ
ꯑꯥꯎ
ꯑꯗꯨꯒ ꯊꯥꯡꯒꯠꯂꯅꯤ ꯒ꯭ꯌꯥꯁꯇ ꯏꯁꯤꯡ ꯈꯔ ꯍꯥꯞꯄꯒ ꯑꯗꯨꯝ ꯒ꯭ꯌꯥꯁ ꯊꯥꯡꯒꯠꯂꯁꯤ ꯃꯣꯏꯒꯤ ꯑꯩꯗꯤ ꯌꯨꯝꯗ ꯁꯦꯝꯕꯅꯤꯅ ꯃꯥ ꯀꯩꯅꯣꯒꯤ ꯔꯥꯏꯁ ꯀꯨꯀꯔꯒꯤ ꯃꯁꯥꯗꯣ
ꯑꯥ
ꯑꯗꯨꯗꯣ ꯑꯩꯅ ꯊꯥꯡꯒꯠꯂꯦ ꯒ꯭ꯌꯥꯁꯇ ꯑꯗꯨꯒ ꯍꯥꯏꯗꯤ ꯀꯩꯅꯣꯗ ꯔꯥꯏꯁ ꯀꯨꯀꯔꯗꯗꯤ ꯁꯧꯔꯥꯗꯤ ꯑꯣꯇꯣ ꯃꯆꯈꯤꯅꯤꯕꯀꯣ
ꯎꯝ
ꯑꯗꯨꯅ ꯒ꯭ꯌꯥꯁꯇ ꯊꯥꯡꯒꯠꯂꯦ ꯑꯗꯨꯒ ꯃꯊꯛꯀꯤ ꯒ꯭ꯌꯥꯁ ꯔꯥꯏꯁ ꯀꯨꯀꯔꯒꯤ ꯃꯊꯛꯇ ꯌꯥꯎꯕ ꯃꯍꯨꯠ ꯃꯍꯨꯠ ꯇꯧꯕꯗꯣ ꯈꯪꯕꯤꯕ꯭ꯔꯥ
ꯑꯥꯎ ꯑꯥꯎ
ꯑ ꯑꯗꯨꯗ ꯊꯝꯃꯦ ꯃꯣꯃꯣꯗꯣ
ꯑꯥ
ꯑꯗꯨꯒ ꯍꯥꯏꯗꯤ ꯃꯨꯟꯒꯤ ꯐꯥꯎꯕ ꯑꯗꯨꯃꯥꯏꯅ ꯊꯝꯃꯅꯤ ꯉꯥꯏꯍꯥꯛ ꯂꯩꯔꯒ ꯑꯃꯨꯛ ꯃꯈꯥꯗꯡ ꯑꯣꯟꯕꯤꯔꯅꯤ ꯑꯗꯨꯃꯥꯏꯅ ꯇꯧꯔꯒ ꯑꯗꯨꯝ ꯂꯣꯏꯔꯦ ꯃꯣꯃꯣ ꯑꯗꯨꯒ ꯑꯆꯥꯔꯅꯦ
ꯑꯥ ꯑꯆꯥꯥꯔ
ꯑꯃ ꯃꯣꯃꯣꯗ ꯍꯥꯞꯄꯗꯣ
ꯎꯝ ꯀꯩꯅꯣ ꯀꯩꯅꯣ ꯇꯧꯔꯒ ꯑꯩꯈꯣꯏꯅ ꯇꯣꯉꯥꯟꯅ ꯀꯩꯅꯣ ꯍꯥꯞꯄ ꯆꯥꯖꯕꯗꯣ ꯅꯠꯇ꯭ꯔꯣ
ꯎꯝ ꯎꯝ ꯃꯥꯅꯦ ꯔꯦꯠ ꯔꯦꯇꯀ ꯍꯥꯞꯄꯗꯣ
ꯑꯥ ꯑꯣ
ꯌꯨꯝꯗ ꯁꯦꯝꯃꯁꯨ ꯌꯥꯏꯕꯀꯣ ꯑꯩꯈꯣꯏꯗꯤ ꯑꯗꯨꯝ ꯃꯣꯔꯣꯛꯅꯦ ꯃꯣꯔꯣꯛꯇꯣ ꯑꯩꯅ ꯉꯁꯥꯏ ꯑꯃ ꯏꯁꯤꯡ ꯊꯥꯡꯒꯠꯄꯗ ꯑꯗꯨꯗ ꯐꯨꯠꯄ ꯌꯥꯝꯎꯈ꯭ꯔꯅꯦꯕꯀꯣ
ꯑꯥꯎ
ꯈꯥꯃꯟꯅ ꯑꯁꯤꯟꯕ ꯃꯣꯔꯣꯛ ꯀꯩꯀꯩ ꯑꯗꯒꯤꯗꯤ ꯑꯗꯨꯗꯒꯤꯩ ꯌꯦꯟ ꯍꯥꯞꯅꯤꯡꯉꯁꯤ ꯌꯥꯏ ꯌꯦꯟ ꯃꯇꯨꯝ ꯑꯃꯒꯨꯝꯕ ꯊꯝꯖꯤꯜꯍꯧꯔꯒ ꯀꯣ ꯁꯤꯡ ꯇꯤꯜꯍꯧ ꯀꯩꯀꯥ ꯑꯗꯨ ꯑꯐꯨꯠꯄꯗꯣ ꯇꯛꯈꯥꯏꯕꯤꯔꯅꯤꯕ ꯐꯖꯅ ꯇꯣꯏꯍꯜꯂꯅꯤ ꯑꯗꯨꯝ ꯊꯨꯃ ꯃꯣꯔꯣꯛ ꯍꯥꯞꯄꯒ ꯑꯗꯨꯗ ꯑꯗꯨꯝ ꯅꯝꯃꯒ ꯑꯗꯨꯝ ꯆꯥꯔꯁꯨ ꯌꯥꯔꯦ ꯑꯗꯨꯃꯥꯏꯅ ꯇꯧꯋꯦ
ꯑꯣ ꯑꯣ ꯑꯗꯨ ꯂꯣꯏꯔꯗꯤ ꯂꯣꯏꯔꯦꯕꯀꯣ
ꯎꯝ ꯑꯗꯨꯃꯥꯏ ꯑꯗꯨꯝ ꯆꯥꯕ ꯌꯥꯔꯦ ꯑꯗꯨꯒ ꯑꯗꯨꯝ ꯍꯥꯏꯗꯤ ꯃꯨꯜꯂꯦ ꯍꯥꯏꯔꯀꯥꯟꯗ ꯎꯝ ꯃꯨꯜꯂꯦ ꯍꯥꯏꯇꯥꯔꯗꯤ ꯑꯗꯨꯝ ꯊꯥꯡꯗꯔ ꯑꯗꯨꯝ ꯆꯥꯕ ꯌꯥꯔꯦ ꯑꯗꯨꯝ ꯊꯥꯡꯊꯔꯒ ꯑꯗꯨꯝ ꯆꯥꯔꯦ ꯑꯩꯁꯨ
ꯑꯣ ꯑꯗꯨꯗꯤ ꯃꯣꯃꯣ ꯃꯣꯃꯣ ꯁꯦꯝꯕꯁꯦ ꯈꯨꯠ ꯈꯨꯠ ꯈꯔ ꯆꯪꯉꯦꯕꯀꯣ
ꯎꯝ ꯆꯪꯉꯦ
ꯍꯥꯏꯗꯤ ꯃꯣꯃꯣꯁꯦ ꯄꯤꯁ ꯄꯤꯁꯁꯦ ꯍꯥꯏꯗꯤ ꯄꯤꯁ ꯀꯌꯥꯃꯨꯛ ꯁꯦꯝꯕꯤꯈ꯭ꯔꯦ ꯌꯥꯝꯃꯕꯗ
ꯑꯩ ꯍꯧꯖꯤꯛꯁꯦꯕꯗꯤ ꯈꯦꯠꯅꯖꯦ ꯆꯥꯕꯩꯅꯤꯅ ꯀꯨꯟꯃꯨꯛꯇꯪ ꯁꯦꯝꯃꯦ
ꯀꯨꯟꯃꯨꯛꯇꯪ ꯁꯦꯝꯕꯁꯤꯗ ꯍꯥꯏꯗꯤ ꯃꯇꯝ ꯀꯌꯥꯝ ꯆꯪꯒꯦ ꯀꯃꯥꯏꯅ ꯇꯧꯒꯦ
ꯀꯨꯟꯃꯨꯛꯇꯝ ꯁꯦꯝꯕꯗꯨꯗ ꯑꯗꯨ ꯃꯇꯝꯁꯦ ꯀꯨꯏꯅ ꯆꯪꯉꯤꯗ ꯏꯊꯟꯗ ꯁꯦꯝꯃꯒꯗꯤ ꯌꯥꯝ ꯋꯥꯅꯤꯗ ꯏꯅꯥꯎꯅꯨꯄꯤꯒ ꯁꯦꯝꯃꯤꯟꯅꯕꯅꯦꯕ ꯃꯥꯅ ꯇꯟ ꯇꯛꯂꯛꯑꯒ ꯑꯩꯅ ꯑꯇꯣꯞꯄ ꯁꯦꯝꯕꯅꯦꯕ
ꯎꯝ
ꯑꯩꯗꯣ ꯇꯟ ꯇꯛꯄꯗꯣ ꯈꯔ ꯍꯩꯇꯦꯕ
ꯑꯥꯎ
ꯍꯥꯏꯗꯤꯦ ꯑꯩꯅ ꯇꯛꯄꯗꯤ ꯑꯩꯗꯤ ꯇꯥꯎ ꯌꯥꯗꯕ ꯁꯇꯦꯞꯇꯣ
ꯑꯥꯎ
ꯑꯗꯨꯗꯤ ꯅꯥꯍꯥꯟ ꯀꯤꯒꯦ ꯇꯥꯍꯜꯂꯦ
ꯑꯗꯨꯒ ꯑꯩꯅ ꯑꯗꯨꯃꯥꯏꯅ ꯁꯦꯝꯃꯦ ꯑꯗꯨꯒ ꯑꯗꯨꯝ ꯃꯨꯜꯂꯒ ꯑꯗꯨꯝ ꯆꯥꯊꯣꯛꯃꯤꯟꯅꯔꯛꯏ ꯏꯕꯥꯅꯤ
ꯍꯥꯎꯈ꯭ꯔꯦ ꯑꯗꯨꯗꯤ
ꯎꯝ ꯍꯥꯎꯈ꯭ꯔꯦ ꯑꯗꯨꯝ
ꯑꯗꯨꯝ ꯌꯣꯟꯕꯒ ꯑꯗꯨꯝ ꯃꯍꯥꯎ ꯃꯥꯟꯅꯩꯑ ꯌꯨꯝꯗ ꯁꯦꯝꯕꯁꯨ
ꯎꯝ ꯑꯗꯨꯅ ꯇꯥꯛꯄꯗꯤ ꯁꯦꯝꯕꯁꯦ ꯐꯖꯅ ꯍꯩꯌꯦꯅ ꯇꯥꯛꯄꯅꯦꯕ
ꯑꯁ ꯑꯩꯁꯦ ꯍꯥꯟꯅ ꯍꯩꯔꯝꯗꯦꯅ ꯌꯨꯇꯞ ꯍꯦ ꯈꯔ ꯌꯦꯡꯉꯒ ꯌꯦꯡꯉꯒ ꯁꯦꯝꯕꯗꯒꯤ ꯍꯧꯔꯛꯄꯅꯤ
ꯍꯣꯏ ꯌꯨꯇꯨꯞꯁꯦ ꯌꯥꯝ ꯀꯥꯟꯅꯔꯦꯀꯣ
ꯃꯤ ꯇꯞꯁꯦ ꯂꯣꯏꯅꯦ ꯀꯥꯟꯅꯩ ꯎꯝ ꯑꯩꯈꯣꯏꯅ ꯈꯪꯗꯕ ꯈꯨꯗꯤꯡꯃꯛꯁꯦ ꯂꯣꯏꯅ ꯐꯪꯉꯦ ꯍꯥꯏꯇꯥꯔꯦ ꯑꯌꯥꯝꯕꯅ
ꯃꯥꯅꯦ ꯌꯥꯝ ꯅꯣꯛꯅꯤꯡꯕ ꯊꯧꯗꯣꯛ ꯑꯃ ꯂꯩꯗꯅꯦ ꯌꯨꯇ꯭ꯌꯨꯕꯇ ꯌꯦꯡꯉꯒ ꯑꯣꯄꯔꯦꯁꯟ ꯇꯧꯔꯝꯒꯦ ꯇꯧꯋꯦꯅ
ꯈꯪꯗꯤꯌꯦ ꯑꯩꯗꯤ ꯀꯩ ꯂꯝꯒꯤꯅꯦ
ꯀꯩꯅꯣ ꯊꯥꯏꯅ ꯑꯃ ꯇꯧꯅꯈꯤꯕꯅꯤꯅꯦ ꯍꯥꯏꯗꯤ ꯆꯍꯤꯗꯨꯃꯨꯛꯇꯤ ꯀꯥꯎꯈ꯭ꯔꯦ ꯌꯨꯇ꯭ꯕꯇ ꯂꯣꯏ ꯐꯪꯉꯕꯅꯤꯅ ꯍꯣꯁꯄꯤꯇꯥꯜ ꯆꯠꯇꯕꯤꯗ ꯌꯨꯇꯨꯕꯇ ꯌꯦꯡꯉꯒ ꯑꯣꯄꯔꯦꯁꯟ ꯇꯧꯒꯦ ꯇꯧ ꯂꯩꯔꯝꯃꯦꯅ
ꯁꯊꯟꯗꯔꯥ
ꯃꯥꯏ ꯅꯨꯨꯄꯤꯗ ꯗꯦꯂꯤꯚꯔꯤ ꯇꯧꯕꯒꯤ
ꯑꯣ ꯂꯩ ꯋꯥꯂꯤꯁ
ꯍꯧꯖꯤꯛꯀꯥꯟꯁꯤꯕꯨ ꯍꯥꯏꯗꯤ ꯀꯩ ꯃꯊꯦꯜꯅ ꯍꯥꯎꯔꯤꯒꯦ
ꯍꯧꯖꯤꯛꯀꯥꯟꯁꯦ ꯀꯥꯡ ꯃꯌꯥꯅꯤꯅ ꯈꯦꯁꯤ꯭ꯔꯤꯅ ꯍꯥꯎꯋꯦ
ꯈꯦꯁꯤꯅꯍꯋꯦ
ꯈꯦꯁꯤꯔꯤꯒ ꯎꯇꯤꯒ
ꯈꯁꯤ ꯈꯦꯁꯤꯒ ꯎꯇꯤꯒꯥ ꯕꯦꯁ ꯀꯝꯝꯕꯣꯅꯦꯕ
ꯃꯥꯅꯦꯁꯣ ꯅꯍꯥꯟ ꯆ ꯆꯔꯦ ꯑꯦ ꯈꯨ ꯍꯥꯎ ꯑꯃ
ꯉꯁꯤ ꯆꯥꯔꯛꯑꯦ
ꯑꯣ ꯑꯣ ꯑꯣ ꯈꯦꯆꯔꯤꯁꯦ ꯍꯥꯏꯗꯤ ꯑꯩ ꯂꯩꯗꯅ ꯑꯩꯈꯣꯏꯒꯤ ꯏꯃꯥꯟꯅꯕ ꯏꯃꯥꯟꯅꯕꯤ ꯕꯥꯃꯣꯟ ꯑꯣꯏꯇꯥꯔꯒꯗꯤ ꯍꯦꯛꯇ ꯂꯧꯅꯕꯤ ꯑꯗꯨ ꯈꯣꯠꯄꯤ ꯑꯗꯨꯒꯨꯝꯕꯒꯤ ꯈꯨꯗꯣꯡꯆꯥꯕꯗꯤ ꯂꯩꯕꯤꯕ꯭ꯔꯣ ꯀꯃꯥꯏꯅ ꯇꯧꯕꯤꯒꯦ
ꯑ ꯈꯨꯗꯣꯡ ꯆꯥꯕꯗꯤ ꯂꯩꯌꯦ ꯆꯠꯂꯣꯏꯗꯕꯗ ꯉꯥꯏꯔꯦ
ꯄꯤꯔꯛꯇꯕꯗ ꯉꯥꯏꯈ꯭ꯔꯦꯕꯀꯣ